ꯈꯔ ꯊꯝꯃꯣ ꯈꯪ
ꯌꯥꯔꯦ ꯈꯪꯉꯦ
ꯅꯪꯅ ꯎꯠꯊꯣꯛꯄ ꯏꯀꯥꯏ ꯍꯥꯏꯕ ꯑꯩꯁꯨ ꯈꯪꯉꯦ ꯉꯁꯤꯗꯤ
ꯅꯪꯅ ꯊꯝꯃꯣ ꯑꯣꯟꯈꯠꯀꯦ ꯍꯥꯏꯕꯖꯤ ꯀꯌꯥꯝ ꯀꯥꯏꯔꯒꯦ
ꯑꯗꯨ ꯅꯪꯅ ꯊꯝꯕꯗꯣ ꯏꯀꯥꯏꯕꯩ ꯅꯠꯇ꯭ꯔꯣ
ꯑꯣ ꯑꯩꯅ ꯏꯀꯥꯏꯕꯩꯔꯣ ꯏꯃꯥꯟꯅꯕꯩ ꯃꯃꯥꯡꯗ ꯅꯪ ꯇꯦꯛ ꯇꯧꯔꯛꯄꯗꯨꯅ ꯐꯖꯩꯌꯦꯅ ꯍꯥꯏꯕꯁꯦ ꯌꯥꯔꯦ ꯌꯥꯔꯦ ꯈꯪꯉꯦ ꯚꯤꯗꯤꯑꯣꯗꯣ ꯚꯤꯗꯤꯑꯣꯗꯨꯕꯥꯎ ꯊꯥꯅꯤꯡꯗ꯭ꯔꯕ ꯅꯠꯇ꯭ꯔꯣ
ꯊꯥꯕ ꯊꯝꯅꯤꯡꯗ꯭ꯔꯗꯤ ꯀꯩꯗꯧ ꯊꯝꯗꯣꯏꯅꯣ ꯀꯛꯊꯠꯄꯅ ꯐꯠꯇ꯭ꯔꯣ
ꯊꯥꯔꯛꯄꯈꯨꯗꯤꯡꯃꯛ ꯊꯝꯗꯗꯤ ꯌꯥꯗꯦꯕ ꯂꯩꯕꯥꯔꯕ ꯑꯩ ꯅꯪ ꯊꯝꯃꯣ ꯀꯛꯀ ꯍꯥꯏꯗꯕ꯭ꯔꯣ
ꯇꯥꯅꯤꯡꯗꯦ ꯑꯩ ꯅꯪꯉꯣꯟꯗ ꯑꯗꯨꯝꯗꯤ ꯅꯪ ꯊꯝꯃꯣ ꯍꯥꯏꯗꯕ꯭ꯔꯣ ꯑꯇꯩꯗꯤ ꯑꯩ ꯅꯪꯉꯣꯟꯗ ꯇꯦꯛ ꯇꯧꯔꯛꯇꯕꯔ ꯁꯨꯛꯇꯧ
ꯇꯣꯛꯇ
ꯑꯣ ꯑꯗꯨꯃꯛ ꯑꯩ ꯍꯥꯏꯕ ꯁꯨ ꯇꯧ ꯇꯧꯔꯣ ꯁꯨ ꯇꯧꯔꯣ ꯌꯦꯡꯉꯣ ꯌꯦꯡꯉꯣ
ꯑꯅꯤꯔꯛ ꯈꯛꯇꯪ ꯇꯧꯔꯛꯑꯦ ꯑꯇꯩ ꯇꯧꯔꯛꯇꯦ
ꯌꯥꯔꯦ ꯌꯥꯔꯦ ꯑꯁꯨꯛ ꯀꯨꯏꯅ ꯂꯩꯕꯖꯦ ꯑꯗꯨꯗꯤ ꯅꯪ ꯇꯦꯟ ꯇꯧꯔꯛꯇꯕ ꯅꯠꯇ꯭ꯔꯣ ꯑꯩꯅ ꯅꯪꯉꯣꯟꯗ ꯇꯦꯛ ꯌꯥꯔꯦ
ꯋꯥꯆꯞ ꯄꯥꯏꯕꯗꯒꯤ ꯍꯟꯗꯛꯀꯤ
ꯌꯥꯔꯦ ꯌꯥꯔꯦ
ꯌꯥꯏ ꯋꯔꯤ ꯇꯣꯞꯄꯁꯔꯣ
ꯐꯣꯇꯣ ꯚꯤꯗꯤꯑꯣ ꯑꯃꯨꯛ ꯍꯟꯅ ꯊꯥꯔꯒ ꯊꯝꯃꯁꯨ ꯍꯥꯏꯔꯣꯏ ꯅꯉꯣꯟꯗꯩ
ꯇꯥꯅꯤꯡꯗꯦ ꯋꯥꯔꯤ ꯑꯇꯣꯞꯄ ꯁꯥꯔꯛꯑꯣ ꯍꯥꯏꯔꯒ
ꯈꯪꯗꯦ ꯑꯩ
ꯀꯩ ꯈꯪꯗ꯭ꯔꯤꯕ ꯍꯦꯟꯖꯥꯡ ꯊꯣꯡꯕꯩ ꯇꯥꯛꯂꯛꯑꯣ
ꯎꯌꯥꯟꯗꯨꯗ ꯀꯣꯛ ꯌꯨꯡꯖꯜꯂꯨ
ꯃꯤꯅ ꯉꯥꯡꯉꯤꯖꯦ ꯐꯥꯒꯤꯒꯤ ꯇꯥꯏꯞꯇ
ꯍꯩꯇꯦ ꯑꯩ
ꯃꯨꯊꯤ ꯇꯥꯛꯅꯤꯡꯗ꯭ꯔꯤꯔꯣ
ꯍꯩꯇꯦ
ꯅꯪꯅ ꯑꯍꯩꯕ ꯈꯔ ꯇꯥꯛꯂꯛꯑꯣ ꯍꯥꯏꯕꯅꯦ
ꯏꯔꯣꯟꯕ ꯐꯨꯠꯂꯣ ꯊꯥꯡꯗꯔꯣ ꯍꯩꯗꯣꯛꯑꯣ ꯀꯣꯝꯄꯥꯛꯇ ꯑꯗꯨꯒ ꯒꯤꯂꯥꯁꯅ ꯇꯛꯈꯥꯏꯔꯣ ꯋꯥ ꯌꯥꯕꯣ ꯊ ꯃꯥꯕꯣꯑꯣ ꯈꯥꯏꯔ
ꯃꯤꯅ ꯐꯅꯕ ꯍꯥꯏꯕꯖꯨ ꯌꯥꯗ꯭ꯔꯕ ꯅꯠꯇ꯭ꯔꯣ ꯌꯥꯔꯦ ꯌꯥꯔꯦ ꯇꯧꯔꯣ ꯑꯄꯥꯝꯕ
ꯇꯥꯛꯑꯣꯗꯥꯏꯅꯦ ꯇꯥꯛꯏꯅꯦ ꯀꯩꯅꯣ ꯑꯩꯅ ꯍꯩꯕꯗꯣ
ꯐꯅꯕ ꯍꯥꯏꯕꯖꯨ ꯌꯥꯗꯦ ꯀꯌꯤꯝ ꯍꯥꯏꯔꯔꯣꯏ ꯌꯥꯔꯦ
ꯅꯪ ꯍꯥꯏꯅꯤꯡꯉꯤꯗ ꯑꯩꯅ ꯍꯦꯟꯅ ꯍꯥꯏꯅꯤꯡꯗꯦ
ꯑꯗꯨꯃꯥꯏ ꯇꯧꯅꯕ꯭ꯔꯣ
ꯑꯩꯅ ꯍꯧꯕ꯭ꯔꯣ
ꯀꯅꯥꯅ ꯕꯤꯗꯤꯑꯣ ꯀꯛꯀꯦ
ꯀꯅꯥꯅ ꯊꯝꯅꯤꯡꯗꯕꯩ ꯃꯑꯣꯡ ꯇꯧꯔꯛꯀꯦ
ꯀꯅꯥꯅ ꯊꯝꯅꯤꯡꯗꯦ ꯍꯥꯏꯒꯦ ꯑꯣꯡꯈꯠꯀꯦ ꯍꯥꯏꯗꯕ꯭ꯔꯣꯏ ꯑꯩ
ꯇꯥꯅꯤꯡꯗꯦ ꯅꯪꯅ ꯊꯝꯃꯛꯑꯣ ꯍꯥꯏꯗꯅ ꯑꯩꯅ ꯍꯥꯏꯗꯕꯔ ꯅꯉꯣꯟꯗ ꯊꯝꯅꯤꯡꯗꯕ ꯅꯠꯇꯣ ꯅꯪ ꯑꯣꯡꯈꯛꯀꯦ ꯑꯣꯡꯈꯠꯀꯩ ꯍꯥꯏꯗꯣ
ꯑꯣꯈꯣꯄꯗꯨ ꯅꯖ ꯂꯩꯇ꯭ꯔꯣ
ꯑꯣ ꯃꯣꯏꯅ ꯅꯉꯣꯟꯗ ꯕꯤꯗꯤꯑꯣ ꯊꯔꯣꯏ ꯀꯣ ꯑꯩꯅ ꯌꯦꯡꯍꯟꯅꯤꯡꯕ ꯌꯦꯡꯍꯟꯅꯤꯡꯕ ꯂꯩꯔꯁꯨ ꯇꯦꯛ ꯇꯧꯔꯛꯑꯒꯦ ꯑꯗꯨꯒ ꯅꯪ ꯌꯦꯡꯕ ꯑꯗꯨꯝ ꯀꯛꯊꯠꯂꯛꯀꯦ ꯌꯥꯔꯦ
ꯇꯥꯅꯤꯡꯗꯤ ꯅ ꯑꯗꯨꯅ ꯐꯖꯕꯥꯛ ꯇꯧꯅꯤ
ꯌꯥꯔꯦ ꯌꯥꯔꯦ ꯍꯣꯏ ꯅꯣꯏꯗꯤ ꯅꯕꯨꯛ ꯐꯩ
ꯋꯥꯔꯤꯖꯦ ꯐꯅꯕꯅꯤꯒꯣ ꯑꯩꯅ ꯉꯁꯥꯏꯗꯒꯤ ꯅꯉꯣꯟꯗ ꯍꯥꯏ ꯑꯅꯦ ꯍꯥꯏꯁꯦ ꯂꯧꯔꯤꯗꯣꯏꯗꯤ ꯈꯪꯗ꯭ꯔꯦ
ꯌꯥꯏꯣꯏ ꯌꯥꯏꯣꯏ
ꯌꯥꯅꯤ ꯌꯦ꯫ ꯑꯩ ꯒ꯭ꯌꯥꯟ ꯁꯨꯛꯇꯥ ꯇꯥꯔꯣꯏ ꯅꯕꯨꯛ ꯐꯠꯇꯕ꯫
ꯍꯣꯏ ꯄꯨꯛ ꯐꯠꯇꯤꯌꯦ꯫ ꯄꯨꯛ ꯐꯠꯇꯕ ꯑꯩꯅꯕꯨ ꯀꯔꯤꯗ ꯐꯕ ꯊꯕꯛ ꯇꯧꯗꯣꯏꯅꯣ꯫ ꯑꯩ ꯉꯥꯡꯉꯤ ꯅꯅꯥ ꯇꯥꯗꯕ ꯅꯪ
ꯅꯈꯣꯡꯇꯣ ꯆꯥꯛꯏꯗꯣ ꯀꯩꯒꯤꯅꯣꯕ ꯅꯪꯅ꯫
ꯑꯩꯈꯣꯏ ꯆꯥꯛꯄꯅꯦ ꯄꯨꯛꯁꯨ ꯄꯊꯝ
ꯃꯤꯖꯦ ꯇꯔꯣ
ꯀꯩꯅꯣ ꯃꯨꯊꯤ ꯍꯥꯥ
ꯇꯥꯗꯦ ꯍꯥꯏꯔꯕ꯫
ꯀꯩꯅꯣ ꯅꯪꯅ ꯉꯥꯡꯕꯗꯨ ꯀꯟꯅ ꯏꯁꯄꯤꯠ ꯆꯠꯂꯦ꯫ ꯊꯤ꯫
ꯇꯥꯏꯌꯦ ꯅꯪ ꯇꯥꯗ꯭ꯔ ꯍꯥꯏꯕꯅꯦ꯫
ꯇꯥꯏ꯫
ꯐꯅ ꯉꯔꯥꯡ ꯑꯃꯨꯛ ꯌꯥꯗꯕ ꯅꯠꯇ꯭ꯔꯕ꯫
ꯑꯩꯅꯔꯣ ꯅꯪꯅꯔꯣ ꯐꯅꯕ ꯉꯥꯡꯕꯗ ꯌꯥꯗ꯭ꯔꯤꯁꯦ
ꯅꯪꯅ ꯇꯦꯛ ꯇꯧꯔꯛꯒ ꯑꯣꯟꯈꯠꯄꯗꯨꯅ ꯏꯃꯥꯟꯅꯕ ꯀꯔꯤ꯫
ꯁ꯭ꯇꯦꯇꯁꯇꯣ ꯅꯣꯡꯃ ꯅꯣꯡꯃꯈꯛ ꯍꯔꯥꯎ ꯍꯔꯥꯎ ꯊꯝꯕꯤꯌꯣꯅ ꯍꯥꯏꯔꯨꯕꯩ ꯅꯠꯇ꯭ꯔꯣꯕ ꯇꯧꯔꯤꯖꯦ꯫
ꯅꯪꯅ ꯇꯦꯛ ꯇꯧꯔꯄꯗꯨꯅ ꯁꯣꯝꯗ ꯏꯃꯥꯟꯅꯕꯩ ꯃꯌꯥꯝ ꯃꯥꯡꯗ ꯏꯖꯠ ꯂꯩ ꯍꯥꯏꯕꯅꯦ꯫
ꯃꯥꯅꯦ ꯃꯥꯅꯦ ꯅꯃꯥꯟꯅꯕ ꯃꯈꯥꯗ ꯍꯤꯡꯕꯅꯦ
ꯏꯃꯥꯟꯅꯕꯒꯤ ꯃꯈꯥꯗ ꯍꯤꯡꯒꯦ ꯍꯥꯏꯕ꯭ꯔꯣ ꯑꯩ ꯍꯥꯏꯁꯤ꯫
ꯌꯥ
ꯃꯤ ꯃꯤ ꯃꯤꯒꯤ ꯃꯤꯅ ꯇꯦꯛꯇꯧꯑ ꯊꯝꯃꯦ
ꯑ
ꯅꯀꯣꯛ ꯆꯥꯛꯄꯗꯨꯣ ꯇꯧꯅꯣ ꯍꯥꯏꯕꯅꯦ꯫
ꯍꯥꯅꯦ
ꯅꯕꯤꯅꯄꯤꯒꯤ ꯇꯣꯄꯤꯛꯇꯨꯗ ꯁꯥꯔꯨꯅꯨ
ꯌꯥꯏ
ꯎꯝ꯫
ꯐꯠꯇꯕꯒꯤ ꯄꯨꯛ ꯐꯠꯇꯕꯒꯤ ꯀꯣꯛ ꯆꯥꯛꯄꯩꯅꯦ ꯈꯟꯗꯣꯛ ꯑꯒꯦ ꯌꯥꯔꯦ ꯀꯩꯗꯧꯔꯒꯦ꯫
ꯃꯤꯅ ꯄꯤꯔꯤ ꯇꯣꯄꯤꯛꯇꯨꯗ ꯁꯥꯎꯅꯣ꯫
ꯅꯪ ꯅꯕꯨꯛꯁꯨ ꯐꯩ ꯅꯀꯣꯛꯁꯨ ꯆꯥꯛꯇ꯭ꯔꯦ ꯑꯗꯨꯅꯅꯤ ꯑꯩꯗꯤ ꯀꯣꯛ ꯆꯥꯛꯑꯦ ꯑꯗꯨꯅꯅꯤ
ꯈꯣꯏꯁꯨ ꯁꯥꯎꯔꯗꯤ ꯆꯥꯛ
ꯒ꯭ꯌꯥꯟ ꯌꯥꯝ ꯇꯥꯏꯗ
ꯀꯥꯡ ꯀꯣꯏ ꯆꯠ꯫
ꯆꯠꯅꯤꯡꯗꯦ
ꯎꯝ
ꯆꯠꯅꯤꯡꯗꯦꯕ
ꯅꯪꯅ ꯀꯥꯡꯗ ꯀꯛ ꯎꯅꯕ ꯌꯥꯗꯦ ꯍꯥꯏꯗꯣ ꯃꯤꯗꯤ ꯄꯪꯎ ꯎꯅꯩꯕꯣ ꯀꯩꯝ ꯇꯧꯗꯖꯥꯠꯂꯣ ꯃꯣꯏꯗꯤ꯫
ꯈꯪꯗꯦ
ꯐꯣꯟꯗꯣ ꯑꯃꯨꯛ ꯅꯥꯝꯈꯠꯂꯣ꯫
ꯍꯨꯏꯊꯨꯗ ꯅꯝꯃꯦ ꯆꯤꯟ ꯊꯤꯍꯜꯂꯣ ꯁꯨꯝ꯫
ꯎꯝ ꯎꯝ ꯇꯧꯔꯤꯗꯨꯗꯤ
ꯎꯝ ꯎꯝ ꯅꯪ ꯉꯥꯡꯕꯗꯣ ꯁꯄꯤꯠ ꯑꯝ ꯁꯨꯝ ꯏꯁꯄꯤꯠꯇ ꯉꯥꯡꯉꯛꯑꯣ꯫
ꯅꯪ ꯅꯥꯝꯗꯦꯅ ꯄ꯭ꯔꯣꯃꯤꯁ ꯇꯧꯅꯦ
ꯅꯝꯃꯝꯗ꯭ꯔꯗꯤ ꯀꯃꯥꯏꯅ ꯇꯧꯕ
ꯁꯨꯅꯥꯝ ꯅꯥꯝꯗꯦꯅ ꯄ꯭ꯔꯣꯃꯤꯁ ꯇꯧꯕ
ꯅꯃꯝꯗ꯭ꯔꯗꯤ ꯑꯩꯅ ꯁꯣꯂꯛꯄ ꯁꯥꯞ ꯊꯨꯡꯕ ꯑꯣꯏꯒꯦꯕ꯫
ꯑ ꯅꯪ ꯐꯣꯟꯗꯨ ꯁꯨꯅꯝ ꯅꯝꯗꯦꯅ
ꯁꯨꯅꯝ ꯅꯝꯗꯦ ꯍꯥꯏꯔꯛꯇꯣꯏꯕ꯫
ꯌꯥꯏꯅꯦ ꯌꯥꯏꯅꯦ
ꯎꯝ ꯑꯩ ꯍꯧꯖꯤꯛ ꯐꯣꯟ ꯁꯨꯡꯅꯝ ꯅꯝꯗꯦ ꯀꯔꯤꯒꯨꯝꯕ ꯅꯃꯝꯃꯕ ꯌꯦꯡꯉꯣ ꯅꯪ ꯍꯧꯒꯠ ꯉꯝꯗꯅ ꯑꯗꯨꯝ ꯂꯩꯉꯣ ꯅꯪ ꯅꯄꯨꯟꯁꯤꯗꯨ ꯑꯗꯨꯝ꯫
ꯍꯣꯏꯅꯦ ꯅꯪ ꯁꯤꯒꯤꯗꯤ ꯀꯤꯝ ꯈꯟꯗꯦ ꯍꯥꯏꯒꯅꯤ ꯑꯗꯨꯒ ꯁꯤꯗ ꯉꯥꯛꯇ ꯍꯥꯏꯌꯣ꯫
ꯃꯊꯣꯡ ꯃꯔꯝ ꯈꯪꯗꯅ ꯆꯒꯠ ꯆꯒꯠ ꯉꯥꯡꯉꯛ ꯑꯗꯤꯅꯦ ꯈꯪꯉꯕ꯭ꯔ ꯍꯥꯏꯔꯛ ꯇꯥꯕꯅꯤ ꯃꯤꯁꯨ꯫
ꯀꯥꯏꯗꯦꯌꯦ ꯀꯥꯏꯗꯦꯌꯦ ꯁꯤꯒꯤ ꯁꯨꯈꯟ ꯈꯟꯗꯦ
ꯌꯥꯢꯑꯣ
ꯁꯤꯒꯤꯁꯤ ꯈꯟꯗꯦꯗꯤ ꯍꯥꯏꯌꯣ ꯑꯗꯨꯗꯨꯒ ꯀꯩꯅꯣꯝ ꯈꯤꯇꯪ ꯇꯧꯕ ꯁꯤꯗꯗꯪ
ꯊꯤꯔꯤꯗꯣ ꯈꯪꯉꯦ ꯌꯥꯔꯦ ꯁꯨꯡꯇꯧ ꯇꯧꯔꯛꯑꯣꯢ ꯅꯪꯉꯣꯟꯗ ꯐꯣꯟ ꯌꯥꯔꯦ ꯆꯠꯂꯣ ꯌꯥꯔꯦ ꯑꯁꯣꯏꯕ ꯑꯗꯨꯝ ꯌꯥꯝ ꯊꯤꯒꯅꯣ
ꯅꯪ ꯁꯣꯏꯔꯕꯅꯤꯅ ꯅꯪ ꯆꯨꯝꯅꯕ ꯑꯇꯣꯞꯄ ꯑꯃꯗ ꯑꯃꯨ ꯈꯪ ꯏ ꯑꯦ ꯑꯦꯅ ꯅꯪꯅ ꯄꯪꯅꯝ ꯅꯝꯃꯤꯗꯣ ꯇꯥꯏ ꯍꯥꯏꯕꯅꯦ꯫
ꯅꯝꯗꯦ ꯍꯥꯏꯕꯅꯦ ꯅꯪꯅ ꯉꯥꯡꯕꯗꯨꯗꯤ ꯏꯁꯄꯤꯠ ꯆꯠꯂꯦ ꯍꯥꯏꯕꯅꯦ ꯌꯥꯝꯅ꯫
ꯐꯣꯟꯗꯨ ꯅꯪ ꯂꯣꯛ ꯍꯥꯡꯕꯩ ꯌꯦꯡ ꯌꯦꯡ ꯇꯧꯕ ꯑꯗꯨꯃꯥꯏꯅ ꯇꯧꯋꯦꯕ꯫
ꯃꯤꯁꯤꯡꯁꯦ ꯃꯁꯥ ꯃꯁꯥ ꯑꯁꯦꯡꯕꯗꯣ ꯎꯠꯊꯣꯂꯛꯏ꯫
ꯀꯔꯤꯗ ꯑꯁꯦꯡꯕ ꯑꯃꯨꯛ ꯎꯊꯣꯛꯑꯒꯦ ꯎꯝ꯫
ꯈꯣꯏꯅ ꯉꯥꯡꯕꯗꯤ ꯌꯥꯔꯦ ꯌꯥꯔꯦ ꯋꯥꯒ ꯑꯝꯇ ꯌꯥꯔꯦ ꯌꯥꯔꯦ ꯌꯥꯔꯦ ꯌꯥꯔꯦ ꯌꯥꯔꯦ꯫ ꯌꯥꯔꯦ ꯋꯥꯒ ꯑꯝꯇ ꯉꯥꯡꯖꯥꯔꯔꯣꯢ ꯌꯥꯔꯦ ꯋꯥꯔꯤꯒ ꯀꯣꯟꯅ ꯁꯥꯟꯅꯔꯁꯤ ꯌꯥꯔꯦ ꯄꯩꯁꯥ ꯐꯪꯗ꯭ꯔꯁꯨ ꯇꯣꯛꯆꯔꯒꯦ ꯌꯥꯔꯦ
ꯁꯥꯟꯅꯅꯤꯡꯗ꯭ꯔꯤꯔꯣ꯫
ꯑꯝ
ꯁꯤ ꯃꯔꯝꯗ ꯄꯜꯂꯨꯅꯣ ꯈꯣꯠꯂꯨꯅꯣ ꯍꯥꯏꯔ ꯄꯜꯂꯣꯗꯨꯝ
ꯅꯁꯥꯅ ꯇꯧꯍꯥꯜꯕ ꯉꯥꯛꯇꯅꯤ
ꯇꯧꯍꯟꯅꯤ ꯇꯧꯍꯟꯅꯤ ꯅꯪ ꯇꯦꯛ ꯇꯧꯔꯛꯄꯁꯦ ꯁꯤꯔꯦ ꯅꯠꯇ꯭ꯔꯣ ꯅꯪ ꯋꯥꯔꯦ ꯅꯠꯇ꯭ꯔꯣ꯫
ꯑꯗꯨ ꯑꯩ ꯅꯉꯣꯟꯗ ꯁꯨꯇꯧ ꯇꯧꯔꯛꯇꯕ ꯅꯠꯇꯦꯅ ꯉꯁꯤ ꯅꯣꯡ ꯈꯛꯇ ꯍꯔꯥꯎ ꯍꯔꯥꯎ ꯑꯗꯨꯝꯇꯪ ꯊꯝꯃꯣꯅ ꯍꯥꯏꯔꯦꯗꯅ
ꯑꯩ ꯅꯍꯥꯟ ꯊꯝꯗꯕ꯭ꯔꯣ꯫
ꯅꯪ ꯁꯤꯈꯥꯡ ꯈꯥꯡꯗꯕ꯭ꯔꯥ ꯅꯪ
ꯉꯍꯥꯟ ꯊꯝꯗꯕ꯭ꯔꯕꯥ ꯉꯁꯤꯁꯨ ꯅꯪ ꯊꯝꯃꯣ ꯑꫭꯡꯈꯛꯀꯦ ꯍꯥꯏꯔꯤꯗꯅ ꯑꯩ ꯑꫭꯡꯈꯠꯂꯣꯢ ꯊꯝꯃꯣꯢ ꯌꯥꯕ꯭ꯔꯕꯥ
ꯍꯥꯟꯅ ꯍꯥꯏꯔꯛꯄ꯭ꯔꯥ ꯅꯪ ꯑꯩꯅ ꯊꯝꯃꯣ ꯍꯥꯏꯗ ꯅꯪ ꯊꯝ ꯊꯝꯒꯦ ꯊꯔꯛꯑꯣ ꯊꯝꯒ ꯊꯔꯛꯑꯣ ꯍꯥꯏꯗꯕ꯭ꯔꯣ ꯅꯪ꯫
ꯅꯪ ꯍꯥꯟꯅ ꯇꯦꯛ ꯇꯧꯔꯛꯑꯣ ꯍꯥꯏꯗꯕ꯭ꯔꯣꯕꯥ꯫
ꯊꯝꯒꯦ ꯊꯔꯛꯑꯣꯅ ꯅꯪ ꯍꯥꯟꯅ ꯍꯥꯏꯗꯕ꯭ꯔ ꯑꯩꯉꯣꯟꯗ
ꯍꯥꯏꯗ‌ꯦ ꯌ‌ꯦꯡꯒ‌ꯦ ꯍꯥꯏꯕꯅꯤ
ꯎꯝ ꯐꯩ ꯐꯩ ꯉꯥꯡꯗꯕ ꯉꯥꯡꯉꯝꯗꯕ ꯑꯣꯏꯌꯨꯀꯣ ꯉꯥꯡꯅ ꯉꯥꯡꯅ ꯍꯥꯏꯅ ꯍꯥꯏꯅ ꯑꯁꯨꯝꯕ ꯀꯔꯤ ꯑꯐꯕꯕ ꯑꯣꯏꯔꯛꯇꯣꯏꯕ ꯑꯗꯨꯅ ꯆꯤꯟ ꯊꯤꯔꯒ
ꯍꯣꯏ ꯍꯣꯏ ꯁꯤꯒꯤꯁꯨ ꯑꯩ ꯍꯧꯒꯠꯄ ꯉꯝꯗꯅ ꯂꯩꯖꯔꯒꯦ꯫
ꯍꯣꯏ ꯄꯨꯛ ꯐꯠꯇꯕ ꯀꯣꯛ ꯆꯥꯛꯄ ꯑꯈꯣꯏꯅ ꯉꯥꯡꯕ ꯋꯥꯗꯤ ꯑꯗꯨꯝ ꯂꯧꯁꯤꯜꯂ ꯂꯩꯌꯨ꯫
ꯍꯧꯗꫭꯛꯄ ꯉꯝꯗꯅ ꯂꯩꯖꯔꯒꯦ꯫
ꯅꯁꯥꯅ ꯇꯧꯕꯩꯅꯦꯗꯤ ꯈꯜꯂꯨꯅꯨ꯫
ꯏꯁꯥꯅ ꯇꯧꯕꯩꯅꯦ ꯑꯩꯅ ꯍꯧꯏꯖ‌ꯦ
ꯅꯨꯉꯥꯏꯇꯕ ꯐꯥꯎꯕꯔꫭ ꯅꯪ
ꯍꯥꯎꯗ‌ꯦ꯫
ꯃꯤꯅ ꯅꯉꯣꯟꯗ ꯍꯥꯏꯔꯛ ꯀꯥꯟꯗ ꯅꯨꯡꯉꯥꯏꯇꯕ ꯐꯥꯎꯕ꯭ꯔꯕꯥ ꯅꯪꯅ ꯃꯤꯉꯣꯟꯗ ꯁꯥꯔꯞ ꯄꯪꯁꫭꯟ ꯁꯣꯏꯂꯤꯗꯨꯗꯤ ꯅꯪ ꯅꯪ ꯇꯧꯔꯤꯗꯨꯗꯤ ꯆꯨꯝꯃꯦ ꯈꯟꯕ꯭ꯔꯣ
ꯐꯥꯎꯗꯦ ꯐꯥꯎꯋꯦ ꯍꯥꯏꯒꯔꯕꯣ ꯑꯦ ꯀꯩꯅꫭ ꯅꯪ ꯉꯥꯡꯉꯤꯗꯨꯅ ꯑꯩ ꯐꯥꯎꯋꯦ ꯍꯥꯏꯒꯕꯣ
ꯌꯥꯔ‌ꯦ ꯌꯥꯔ‌ꯦ
ꯀꯩꯅꯣ ꯑꯃꯨꯛ ꯌꯥꯏꯖꯤꯅ ꯇꯨꯃꯤꯟ ꯇꯨꯃꯤꯟ ꯂꯩꯌꯣꯕ ꯋꯥ ꯉꯥꯡꯕ ꯌꯥꯗ‌ꯦ ꯍꯥꯏꯔꯣ
ꯌꯥꯏ
ꯊꯝꯖꯔꯣ ꯊꯝꯖꯔꯣ
ꯀꯣꯟꯅ ꯁꯥꯟꯅꯔꯖꯤ ꯊꯝꯃꯒꯦ